ꯍꯜꯂꯥꯎ
ꯑ ꯍꯔ
ꯍꯜꯛ
ꯑꯥ ꯂꯣ ꯂꯣ ꯇꯥꯔꯦ ꯇꯥꯔꯕꯣ
ꯎꯝ ꯇꯥꯔꯦꯑꯣ
ꯑꯣꯀꯦ
ꯀꯦꯗꯅꯣ ꯀꯗꯩꯅꯣ ꯀꯩꯗꯅꯣ
ꯀꯩꯝ ꯇꯧꯗꯦ ꯈꯣꯠꯄ ꯌꯥꯅꯔꯤꯁꯤꯗ
ꯆꯥꯇꯣ ꯑꯕꯣ
ꯑ ꯆꯥꯔꯦꯗ ꯆꯔꯃꯣ
ꯍꯣꯏ ꯆꯥꯔꯦ ꯀꯩ ꯏꯟꯖꯥꯡ ꯆꯥꯒꯦ
ꯑꯩ ꯂꯐꯨ ꯂꯐꯨ ꯀꯥꯡꯁꯣꯏ ꯆꯥꯏ
ꯂꯥꯐꯨꯗꯔꯣ
ꯑꯪ ꯀꯩꯗꯧꯋꯤꯅꯣ ꯍꯧꯖꯤꯛꯇꯤ ꯑꯩ ꯉꯁꯤ ꯆꯤꯛꯀꯟ ꯑꯣꯏꯅ ꯆꯥꯏ
ꯀꯩꯁꯨ ꯇꯧꯗꯦꯗ ꯁꯨꯝ ꯕꯣꯜ ꯉꯥꯏꯔꯤ
ꯑꯣ ꯌꯦꯡꯈꯤꯗꯣꯏꯔꯣ
ꯑ ꯌꯦꯡꯗꯣꯏꯅꯤ
ꯄꯨꯡ ꯀꯌꯥꯅꯣ
ꯄꯨꯡ ꯕꯥꯔꯣ ꯃꯈꯥꯏꯗ
ꯏꯁ ꯄꯨꯡ ꯕꯥꯔꯣ ꯃꯈꯥꯏꯒꯤ ꯍꯧꯖꯤꯛꯅ ꯉꯥꯏꯔꯣ ꯍꯧꯔꯕꯣ
ꯉꯥꯏꯔꯤꯕꯅꯤ ꯑꯩ ꯇꯨꯝꯒꯔꯗꯤ ꯍꯣꯔꯦꯟ ꯑꯗꯨꯝ ꯇꯨꯝꯒꯔꯅꯤ
ꯋꯥꯗꯔꯣ ꯑꯗꯨꯛ ꯀꯨꯏꯅ ꯉꯥꯏꯔꯤꯗꯣ
ꯑꯦ ꯁꯄꯦꯟ ꯌꯦꯡꯗꯣꯏꯅꯤ
ꯃꯤ ꯀꯌꯥ ꯂꯩꯕꯅꯣ ꯅꯪ ꯍꯧꯖꯤꯛ
ꯀꯌꯥꯕ
ꯃꯤ ꯀꯌꯥ ꯂꯩꯕꯅꯣ ꯅꯣꯏ ꯍꯧꯖꯤꯛ
ꯑꯩ ꯃꯤꯌꯥꯝ ꯂꯩꯇꯦ ꯑꯈꯣꯏꯃꯥꯒ ꯈꯛꯇ ꯂꯩ
ꯑꯣ ꯅꯨꯡꯉꯥꯏꯔꯝꯅꯦ ꯑꯗꯨꯗꯤ ꯏꯆꯤꯛ ꯆꯤꯛꯑꯒ
ꯆꯤꯛꯄꯨꯗꯤ ꯆꯤꯛꯑꯦ ꯆꯤꯛꯑꯖꯨ ꯅꯨꯡꯉꯥꯏꯇꯦꯗ
ꯏꯁ ꯆꯤꯛꯄꯅ ꯍꯦꯟꯅ ꯅꯨꯡꯉꯥꯏꯗ꯭ꯔꯣ
ꯀꯥꯏꯗꯩ ꯅꯨꯡꯉꯥꯏꯕꯅꯣ ꯅꯨꯡꯉꯥꯏꯇꯦ
ꯀꯩ ꯇꯧꯏꯅꯣ ꯉꯁꯤꯗꯤ
ꯅꯪ ꯃꯈꯣꯟ ꯇꯥꯗꯤꯌꯦ
ꯇꯔꯕꯣ
ꯎꯝ ꯇꯥꯔꯦ ꯀꯩ ꯅꯪ ꯑꯦꯞꯄꯤꯁ ꯍꯥꯞꯄ꯭ꯔꯥ
ꯍꯥꯞꯄꯅꯦ
ꯑꯠꯁꯥ
ꯑꯣ
ꯉꯁꯥꯏ ꯑꯌꯨꯛꯇ ꯖꯤꯝ ꯁꯥꯟꯅꯕ ꯆꯠꯂꯨꯏ ꯍꯂꯛꯑꯦ ꯑꯗꯨ ꯊꯕꯛ ꯈꯔ ꯇꯧꯔꯦ ꯇꯨꯝꯃꯦ ꯑꯗꯒꯤ ꯍꯪꯒꯥꯥꯡ ꯐ꯭ꯔꯤ ꯇꯧ ꯏꯁꯥꯖꯨ ꯐꯔꯤ ꯑꯣꯏꯌꯦ ꯍꯥꯏꯗꯤ ꯊꯕꯛ ꯂꯩꯇꯦ ꯀꯣꯂꯦꯖ ꯀꯥꯗꯔꯤꯕꯩ
ꯅꯨꯡꯉꯥꯏꯌꯦꯅꯦ ꯑꯗꯨꯗꯤ
ꯂꯣꯏꯔꯦ
ꯍꯣꯏ
ꯑꯗꯨꯗꯤ ꯑꯍꯟꯅꯤꯅꯦ
ꯌꯥꯝ ꯍꯟꯗꯦꯗ
ꯀꯩꯅꯣ ꯗ꯭ꯔꯤꯡ ꯗꯤꯡ ꯗꯤꯡ ꯗꯤꯡ ꯇꯧꯔꯒ ꯃꯈꯣꯟ ꯐꯖꯅ ꯇꯥꯔꯦ ꯌꯥꯝ ꯂꯥꯞꯅ ꯇꯥꯏꯌꯦ
ꯇꯥꯔꯕꯣ ꯇꯥꯔꯕꯣ ꯄꯂꯦꯁ ꯊꯕꯛꯇꯛꯇ
ꯊꯕꯛ ꯊꯕꯛ ꯇꯧꯕꯗꯨꯗ ꯑꯩ ꯁꯨꯝ ꯁꯨꯝꯂꯦ ꯍꯧꯖꯤꯛꯀꯥꯟ ꯐ꯭ꯔꯤ ꯐꯪꯕ ꯑꯗꯨꯒꯤ ꯁꯨꯝ ꯂꯩꯔꯦ
ꯁ ꯐꯔꯤ ꯂꯩ꯭ꯔ ꯀꯣꯂꯦꯖ ꯀꯛꯑꯅꯤꯅꯗ ꯂꯥꯁ ꯋꯤꯛꯇ ꯆꯪꯉꯅꯤ
ꯑꯣ ꯆ ꯅꯣꯏ ꯑꯦꯛꯖꯥꯝ ꯊꯥꯔꯔꯣ ꯍꯧꯖꯤꯛꯀꯥꯟꯗꯨꯗꯤ
ꯑꯩ ꯍꯟꯗꯛ ꯑꯩ ꯗ꯭ꯔꯣꯞ ꯂꯧꯔꯨꯕꯅꯦ ꯍꯟꯗꯛ ꯀꯥꯗꯕ
ꯑꯆꯥꯥ
ꯑꯩ ꯁ꯭ꯋꯥꯏꯗ ꯇꯧꯗꯦ ꯑꯇꯣꯞꯄꯗ ꯇꯧꯗ
ꯑꯣꯝ ꯅꯣꯡ ꯆꯨꯗ ꯑꯗꯨꯗꯥꯏꯗꯤ
ꯁꯥꯏ ꯆꯨꯔꯝꯃꯦ ꯍꯧꯖꯤꯛꯇꯤ ꯆꯨꯗꯦ
ꯑꯣ ꯏꯉꯝꯅꯤꯀꯣ ꯑꯗꯨꯗꯤ ꯍꯧꯖꯤꯛ
ꯍꯣꯏ ꯍꯣꯏ ꯅꯣꯏꯗꯤ ꯆꯨꯗꯕ꯭ꯔꯣ
ꯍꯣꯏ ꯑꯩꯈꯣꯏꯗꯤ ꯅꯣꯡꯁꯨ ꯆꯨꯗꯦ ꯆꯌꯦ ꯌꯥꯝꯅ
ꯑꯩꯈꯣꯏꯁꯨ ꯁꯋꯥꯏꯗ ꯁꯥꯎꯕꯗꯤ ꯑꯗꯨꯝ ꯑꯗꯨꯝ ꯈꯥꯡꯕ ꯑꯗꯨꯝ ꯉꯝꯂꯦ ꯍꯧꯖꯤꯛꯀꯥꯟꯗꯤ
ꯑꯣ ꯅꯨꯡꯉꯥꯏꯔꯕꯅꯤ ꯑꯗꯨꯗꯤ
ꯍꯥꯎ ꯃꯥ
ꯑꯦ ꯍꯥꯏꯔꯒ ꯅꯣꯏ ꯑꯗꯨꯋꯥꯏꯗꯅ ꯗꯨꯨꯔꯥꯟ ꯀꯞꯂꯒꯅꯤ ꯍꯥꯏꯕ ꯅꯠꯇ꯭ꯔꯣ
ꯑꯈꯣꯁ ꯂꯩ ꯏꯇꯦ
ꯑꯣ ꯑꯆꯥ
ꯑꯩꯈꯣꯏ ꯁ꯭ꯋꯥꯏꯗꯗꯤ ꯑꯃꯛꯇꯤꯅꯦ ꯀꯅ ꯁꯦꯂꯕ꯭ꯔꯦꯁꯟ ꯁꯥꯗ ꯎ
ꯍꯌꯦꯡꯗꯤ ꯀꯩꯗꯧꯅꯤ ꯑꯗꯨꯗꯤ
ꯀꯩꯝ ꯇꯧ ꯌꯥꯔꯦ ꯍꯂꯔꯅꯤ ꯑꯗꯒꯤ ꯍꯒꯤ ꯌꯨꯇꯨꯨꯞꯕꯇ ꯑꯩ ꯀꯩꯗꯧꯔꯣ ꯑꯩ ꯊꯣꯛꯄ ꯑꯩꯒꯤ ꯅꯣꯡꯃꯩꯩꯅ ꯃꯇꯝ ꯈꯥꯏꯗꯣꯛ ꯏꯁꯥꯒꯤ ꯑꯩꯣꯏꯕꯗꯤ ꯉꯗꯤ ꯀꯩꯀꯥ ꯇꯝꯕ ꯌꯥꯕ ꯀꯩꯀꯥ ꯈꯔ ꯇꯝꯕꯅꯤ ꯑꯗꯨꯩ ꯗꯕꯛ
ꯑꯣ ꯅꯪ ꯃꯣꯣꯟ ꯐꯖꯅ ꯇꯥꯗꯦ ꯑꯦꯔ ꯄ ꯏꯁ ꯐꯣꯟꯗꯣ ꯐꯖꯅ ꯇꯥꯏꯌꯦꯦ ꯇꯔꯦꯠ ꯇꯔꯦꯠ ꯇꯔꯦꯠ ꯇꯧꯕ
ꯍ ꯍꯧꯖꯤꯛ ꯀꯥꯟ ꯑꯗꯨꯝ ꯌꯇꯕꯇ ꯀ ꯑꯗꯨꯝ ꯇꯝꯃꯦ ꯍꯥꯏꯖꯤꯩ ꯇꯝꯕ ꯌꯥꯕ ꯑꯔꯥꯡ ꯑꯣꯏꯀꯥꯟꯗ ꯐꯅꯥꯟꯁꯤꯜꯂꯤꯔ ꯊ ꯍꯧꯖꯤꯛ ꯇꯝꯍꯧꯕ ꯍꯥꯏꯇꯥꯦ ꯀꯤ
ꯑꯆꯥꯥ ꯍꯣꯏꯔ ꯌꯥꯏꯗ ꯇꯝꯕ ꯌꯥ ꯃꯈꯩ ꯇꯝꯁꯤꯜꯂꯣ
ꯐꯣꯟꯗꯣ ꯄꯥꯏꯕ ꯀꯨꯏꯗꯨꯗꯤ ꯃꯃꯥꯡ ꯆꯍꯤ ꯑꯩ ꯐꯣꯟ ꯁꯨꯡꯥꯏꯅ ꯄꯥꯏꯗꯅ ꯆꯍꯤ
ꯑꯠꯆꯥꯥ ꯀꯝ ꯀꯥꯏ ꯂꯩꯦꯗ ꯍꯣꯔꯦꯟ ꯍꯣꯔꯦꯟ ꯀꯅꯥ ꯀꯅꯥ ꯁꯥꯟꯅꯗꯣꯏꯅꯣ
ꯏꯁꯄꯦꯟ ꯄ꯭ꯔꯣꯇꯀꯣꯜ ꯔꯣꯅꯥꯜꯗꯣ ꯖꯃꯥꯟ
ꯑꯆꯥ ꯑꯗꯨ ꯂꯀ ꯁꯄ ꯁꯄꯣꯔꯠꯧꯕ
ꯗꯤ ꯏꯁꯄꯦꯟꯗ ꯇꯧꯏꯤ ꯏꯁꯄꯦꯟꯗꯣꯅꯥꯜꯗꯨꯗ ꯇꯧꯗ꯭ꯔꯤꯗ ꯀꯥꯏꯗ ꯁ ꯌꯥꯝ ꯀꯥꯏꯑꯦꯕ
ꯑꯣ ꯀꯔꯝ ꯀꯥꯟꯗ ꯐꯥꯏꯅꯦꯜ ꯍꯧꯗꯣꯏꯅꯣ ꯃꯣꯏꯗꯣ ꯍꯧꯖꯤꯛꯀꯥꯟ ꯐꯥꯎ ꯍꯧꯖꯤꯛꯀꯥꯟ ꯐꯥꯏꯅꯦꯜ ꯍꯧꯔꯕꯣ
ꯍꯧꯖꯤꯛ ꯋꯥꯠꯂꯤ ꯍꯧꯖꯤꯛ ꯔꯥꯎ ꯑꯣꯐ ꯁꯤꯛꯁꯇꯤꯟ ꯌꯥꯎꯗ ꯉꯥꯏꯔꯤ ꯈꯜꯂꯦ ꯈꯠꯇ ꯐꯅꯤꯔꯅꯤ ꯑꯗꯨꯗ
ꯑꯣ
ꯗꯦꯠ ꯅꯥꯏꯟꯇꯤꯟꯗ ꯐꯥꯡꯒꯦ
ꯑꯆꯥ
ꯇꯥꯕꯕꯨꯗꯤ ꯐ꯭ꯔꯥꯟꯁꯅ ꯇꯥꯈꯤꯕ ꯌꯥꯏ ꯑꯗꯨꯑꯣꯏꯁꯨ ꯏꯁꯄꯦꯟꯗ ꯁꯞꯄꯣꯔꯠ ꯇꯧꯕ ꯍꯥꯏꯅꯤ
ꯑꯣ
ꯃꯣꯣꯏ
ꯍꯣꯏ ꯌꯦꯡꯗꯦ ꯍꯣꯏ ꯁꯨꯛꯌꯦꯡ ꯌꯦꯡꯗ꯭ꯔꯦꯗ ꯑꯁꯤ ꯆꯍꯤꯒꯤꯗꯤ
ꯅꯣꯏꯗꯤꯀ ꯇꯥꯡ ꯀꯥꯡ ꯂꯩꯕ
ꯑꯦ ꯏꯅꯦ ꯍꯒꯦ ꯏꯅꯦ ꯑꯍꯨꯝꯒ ꯂꯩꯦ
ꯅꯋꯥꯃꯦ ꯀꯔꯤ ꯇꯄ ꯑꯇꯣꯞꯄ ꯀꯃꯨꯅꯤꯇꯤ ꯑꯣꯏꯕ ꯃꯥ
ꯅꯪꯃ ꯃꯈꯣꯟ ꯇꯒꯤꯦ
ꯍꯥꯏ ꯆꯪ ꯊꯞꯄꯛ ꯀ ꯃ ꯑꯣꯏ ꯃꯥꯦ
ꯍꯥꯏꯔ ꯍꯣꯏ ꯑꯩ ꯃꯩꯇꯩ ꯅꯠꯇꯦ
ꯃꯣꯅ
ꯍꯧꯖꯤꯛꯀꯥꯟꯗꯤ ꯏꯁꯤꯡ ꯊꯨꯝꯃꯛꯇꯕ꯭ꯔꯣ ꯅꯣꯡ ꯆꯨꯕꯗꯣ
ꯊꯄꯗꯅꯦ ꯍꯂꯤꯗꯤ ꯐꯥ ꯂꯩ ꯀꯄꯔ ꯍ ꯎꯝ ꯍꯥꯏꯗꯤ ꯍꯧꯖꯤꯛꯀꯥꯟ ꯅꯪ ꯏꯝꯐꯥꯜꯗꯝ ꯂꯩꯇꯕ꯭ꯔꯥ
ꯍꯣꯏ ꯑꯩ ꯑꯗꯨꯗ ꯅꯠꯇꯦ ꯍꯣꯏ
ꯁꯤꯁꯤꯡꯅ ꯆꯥꯎꯗꯗ ꯂꯧ ꯌꯥꯗꯧ ꯃꯥꯗꯦ
ꯑꯁ ꯗꯔꯦ ꯍꯥꯏꯦ
ꯂꯥꯟꯅ ꯑꯃꯨꯛ ꯇꯧꯔꯤꯁꯤ ꯑꯃꯛ ꯆꯥꯎ ꯂꯣꯏꯔꯅꯦ
ꯂꯧ ꯁꯨꯕ ꯃꯤ ꯌꯥꯝ ꯋꯥꯔꯝꯝꯕꯅꯤ ꯑꯗꯨꯗꯤ
ꯋꯥꯔꯝꯒꯅꯤ ꯍꯥꯏꯕꯨꯗꯤ ꯆꯠꯇꯕ ꯑꯗꯨꯣꯏꯁꯨ
ꯅꯍꯥꯟ ꯅꯍꯥꯟ ꯋꯥꯏ ꯏꯁꯤꯡ ꯌꯥꯝ ꯊꯨꯝꯃꯛꯑꯗꯅ
ꯑꯥ
ꯑꯗꯨ ꯃꯇꯝꯅ ꯅꯣꯏꯗꯤ ꯀꯥꯏ ꯀꯥꯏ ꯂꯩꯔꯝꯒꯦ
ꯑꯩꯈꯣꯏ ꯑꯩꯈꯣꯏ ꯌꯨꯝꯗꯕꯨꯗꯤ ꯊꯨꯝꯗꯦ ꯑꯗꯣ ꯑꯩꯈꯣꯏ ꯑꯩꯈꯣꯏ ꯌꯨꯝ ꯑꯅꯤ ꯂꯩꯌꯦꯕ ꯑꯃꯅ ꯑꯩꯅ ꯍꯧꯖꯤꯛ ꯂꯩꯔꯤꯁꯦ ꯑꯃꯅ ꯃꯊꯛꯇ ꯍꯥꯏꯗꯤ ꯏꯝꯐꯥꯜ ꯂꯩꯌꯦꯕ ꯑꯗꯣ ꯑꯃꯗꯨꯕꯨꯗꯤ ꯊꯨꯃ ꯍꯥꯏꯁꯤ ꯇ ꯀꯅꯥ ꯀꯅ ꯂꯩ ꯊꯨꯝꯃꯦ ꯂꯝꯕꯤ ꯅꯅꯤꯆꯠ ꯄꯠꯄ ꯌꯥꯗꯦ ꯐ ꯇꯣꯡꯑꯒ ꯑꯗꯨꯝ ꯆꯠꯂꯦ ꯑꯗꯨ ꯂꯩꯕꯨꯗꯤ ꯂꯩꯇꯦ ꯁꯤꯗ ꯏꯁꯤꯡ ꯆꯥꯀꯥꯟꯁꯤꯗ ꯀꯨꯝꯕ ꯂꯩꯕ ꯁꯅꯨ ꯀꯥꯂ
ꯏꯁꯤꯡ ꯊꯨꯝꯕ ꯃꯇꯝꯗꯣ ꯑꯩꯁꯨ ꯑꯗꯨꯗ ꯂꯩꯔꯝꯃꯦ ꯑꯗꯨꯕꯨ ꯑꯩꯈꯣꯏꯅꯁꯦ ꯊꯨꯝꯗꯤꯦ ꯊꯨꯝꯃꯛꯇꯦ
ꯅꯨꯡꯉꯥꯏꯇꯕꯅꯦ ꯏꯁꯤꯡ ꯆꯥꯎ ꯏꯁꯤꯡ ꯆꯥꯎ ꯝꯅꯗꯤ ꯆ ꯆꯣꯤꯁ
ꯎꯝ
ꯏꯁꯤꯡ ꯂꯩ ꯏꯁꯤꯡ ꯂꯩꯌꯦꯁꯦ ꯋꯥꯉ ꯀꯠꯄꯁꯨ ꯌꯥꯗꯒꯨꯝ ꯇꯧ
ꯎ ꯀꯩꯀꯩ ꯐꯤꯂꯝꯒꯨꯝꯕ ꯌꯦꯡꯒꯦ ꯑꯗꯨꯗꯤ ꯍꯧꯖꯤꯛꯀꯥꯟꯗꯤ ꯐꯤꯂꯝꯒꯨꯝꯕ ꯌꯦꯡꯕ꯭ꯔꯥ ꯌꯦꯡꯗꯕ꯭ꯔꯥ
ꯑꯦꯅꯤ ꯃꯤ ꯀꯗꯤ ꯍꯥꯏ
ꯑ ꯆ ꯀꯝꯝꯕꯩꯉꯗꯣ
ꯃꯥ ꯇꯥꯏ ꯀꯥꯅꯣ ꯍꯧꯖꯤ ꯑꯩꯇꯩ ꯋꯥꯗ ꯇ ꯋꯥꯗ ꯇꯥꯅꯤꯉꯗꯤ
ꯑꯆꯥꯥ ꯁꯤꯖꯟ ꯀꯌꯥ ꯍꯥꯏꯦ ꯅ
ꯑꯩ ꯍꯧꯕꯗ ꯉꯥꯏꯗꯏ ꯃꯥꯡ ꯑꯩ ꯐꯣꯟ ꯄꯥꯏꯗꯨꯀ ꯌꯦꯡꯉꯝꯕꯅꯦꯕ ꯑꯗꯨꯗꯣ ꯀꯥꯎꯕꯦꯅ ꯃꯀꯣꯛ ꯀ ꯑꯃꯨꯛ ꯈꯜꯂ ꯌꯦ
ꯎꯝ ꯅꯨꯡꯉꯥꯏꯕꯅꯦ ꯌꯦꯡꯉꯣ
ꯅꯣꯏ ꯅꯨꯡꯉꯥꯏ ꯑꯗꯨ ꯅꯤꯀꯥꯁ ꯁꯥꯅ ꯂꯩ ꯌꯦꯡꯕꯁꯦ
ꯑꯍꯍꯍ
ꯋꯦꯕ ꯁꯔꯤꯁꯇ ꯑꯇꯣꯞꯄ ꯋꯦꯕ ꯁꯦꯔꯤꯁꯇ ꯌꯦꯡꯗꯕ꯭ꯔꯥ ꯑꯩꯀꯩ ꯌꯦꯅꯦꯗꯤ
ꯋꯦꯞꯇ ꯑꯦꯅꯤꯃꯦꯒꯤꯔ ꯅꯠꯇ꯭ꯔꯒ
ꯅꯤ ꯃꯅꯦ ꯍꯥꯏ ꯅꯦꯂꯤꯁꯔ ꯊꯗ
ꯑꯩꯗꯤ ꯅꯦꯠꯐ꯭ꯂꯤꯛꯁ ꯅꯦꯠꯐ꯭ꯂꯤꯛꯁꯇ ꯌꯦꯡꯗꯦ
ꯑꯣ ꯍꯥꯏꯗꯤ ꯐꯣꯏꯅꯤ ꯑꯗꯨꯗꯤ ꯌꯦꯡꯉꯁꯨ ꯌꯥꯏꯅꯤ ꯌꯦꯡꯉ ꯑꯗꯨ ꯑꯇꯣꯞꯄꯗ ꯌꯦꯡꯉ ꯆꯅꯤ
ꯍꯧꯖꯤꯛꯀꯥꯟꯅ ꯑꯅꯧꯕ ꯊꯣꯛꯄ ꯀꯩꯅꯣ ꯇꯝꯃ ꯃꯤꯗꯨ ꯌꯦꯡꯕ꯭ꯔꯥ ꯍꯣꯔꯔꯒꯤꯗꯨ
ꯌꯦꯡꯗꯦꯗ ꯑꯩ ꯍꯣꯠꯃꯕꯨ ꯌꯦꯡꯕ ꯍꯥꯏꯅꯗꯦꯗ
ꯑꯗꯨ ꯌꯦꯡꯉꯣ ꯑꯗꯨ ꯑꯣꯏꯔꯁꯨ ꯎꯝ ꯎꯝ ꯑꯗꯨ ꯑꯗꯨ ꯅꯨꯄꯤꯒꯤ ꯃꯃꯥꯗꯣ ꯃꯃꯥ ꯑꯃ ꯌꯥꯎꯅꯦꯕ ꯑꯗꯨꯗ ꯌꯥꯝ ꯏꯅꯦ ꯌꯦꯟꯇꯣ
ꯇꯧꯒꯗꯕ ꯊꯕꯛꯗꯤ ꯇꯧꯗꯦ ꯇꯧꯔꯣꯏꯗꯕꯅ ꯑꯗꯨꯝ ꯇꯧꯔ ꯂꯩꯕ ꯑꯗꯨꯒꯤ ꯌꯦꯡꯅꯤꯡꯗꯕ ꯐꯅꯦ
ꯑꯣ
ꯌꯦꯡꯉꯣ ꯑꯗꯨꯗꯣ ꯐꯖꯕꯅꯦ
ꯊꯥꯏꯗꯒꯤ ꯍꯤꯟꯗꯤ ꯐꯤꯂꯝꯈꯩ ꯈꯜꯂꯒ ꯂꯩꯈꯤ
ꯑꯆꯥ
ꯑꯃ ꯊꯥꯏ ꯐ ꯀ ꯒꯋꯥꯗ ꯑꯃ
ꯑꯥ ꯍꯣꯏ ꯌꯦ ꯌꯦꯡꯉꯝꯃꯦꯀꯣ
ꯅꯨꯡ
ꯑꯣ
ꯑꯗꯒꯤ ꯁꯥꯎ ꯌꯦꯗ ꯁꯥꯎꯊ ꯍꯥꯟꯅꯩ ꯍꯤꯟꯗꯤ ꯐꯤꯂꯝ ꯄꯥꯛ ꯌꯦꯡꯗꯦ ꯏꯪꯂꯤꯁ ꯐꯤꯂꯝꯗꯤ ꯄꯨ ꯌꯦꯡꯉꯦ ꯑꯗꯒꯤꯗꯤ ꯌꯦꯡꯉ ꯅ ꯀꯩ ꯌꯦꯡꯉ
ꯑꯆꯥ
ꯁꯖꯣ ꯊꯖꯗꯕ
ꯀꯩꯕ
ꯊꯦꯡꯣ ꯊꯦꯡꯨ
ꯀꯍꯕ
ꯆꯦꯟꯖꯔ ꯊ
ꯑꯆꯥ ꯍꯣꯏ ꯌꯦꯡꯉꯦ ꯍꯣꯏ ꯌꯦꯡꯕ ꯂꯣꯏꯔꯕ ꯑꯗꯨꯗꯤ
ꯍꯥꯏꯥꯏ ꯂꯣꯍꯦ ꯊꯥꯏꯅꯦ ꯂꯣꯍꯦ
ꯑꯠꯆꯥ ꯐꯖꯩꯀꯣ ꯑꯗꯨꯗꯣ ꯑꯩ ꯑꯩꯒꯤꯗꯃꯛꯇꯤ ꯖ ꯍꯣꯟꯅ ꯍꯦꯟꯅ ꯐꯖꯩꯗ
ꯍꯣꯏ ꯐꯖꯩꯗ
ꯃꯣꯏ ꯑꯉꯥꯡ ꯑꯣꯏꯔꯀꯥꯟꯗꯅ ꯍꯦꯟꯅ ꯐꯖꯩ
ꯑ ꯍꯧꯖꯤ ꯊꯤ ꯆ ꯆꯥꯎꯔꯦꯗ ꯏ ꯂ ꯅꯔ
ꯑꯦꯅꯦꯕꯒꯒ ꯌꯦꯡꯒꯦ ꯑꯗꯨꯗꯤ
ꯑꯩ ꯑꯦꯅꯤꯃꯤꯛꯁꯦ ꯌꯥꯝ ꯄꯥꯝꯗ ꯌꯦꯡꯒ ꯌꯦꯡꯉ ꯐꯥꯎꯋꯦ ꯁꯔꯤ ꯌꯦꯉꯤ ꯑꯀꯤ ꯨꯖꯨ ꯀꯥꯏꯁꯤ ꯃꯇꯦꯛ ꯑꯃ ꯌꯦꯡꯉꯃꯤ ꯅꯨꯡꯉꯥꯏꯇꯦꯅ ꯇꯧꯋꯦ ꯑꯗꯒꯤ ꯀꯩ ꯋꯥꯟ ꯄꯤꯤꯁ ꯌꯦꯡꯉ ꯇꯧꯅꯤ ꯌꯥꯝ ꯌꯦꯡ ꯆ
ꯏ ꯄꯁꯨꯣ ꯀꯌꯥ ꯐꯥꯕꯤ ꯌꯦꯒ ꯃꯒꯦ
ꯈꯩꯌꯦꯡ ꯇꯗ ꯌꯥꯝ ꯌꯥꯕ ꯗꯨꯀ ꯀꯖꯤꯦ ꯐꯤꯂꯝ ꯃꯂꯤꯁꯤ ꯍꯅꯦ ꯀ
ꯀꯩꯅꯣ ꯗꯦꯕꯜꯃꯦꯟ ꯀ꯭ꯔꯥꯏ ꯕꯦꯕꯤꯗꯨꯁꯨ ꯐꯖꯕꯅꯦ